ꯇꯥꯔꯕꯣ
ꯇꯥꯔꯦ
ꯎꯝ ꯅꯪ ꯈꯣꯟꯖꯦꯜꯁꯤꯗꯤ ꯑꯉꯥꯡ ꯃꯈꯣꯟ ꯌꯥꯝ ꯃꯥꯜꯂꯤꯍꯦ
ꯑꯉꯥꯪ ꯀꯩꯅꫭ
ꯍꯥꯥ
ꯑꯉꯥꯡꯅ ꯀꯩꯅꯣ
ꯎꯝ ꯑꯗꯨꯗꯤ ꯑ ꯑꯉꯥꯡ ꯁꯨꯝꯕ ꯑꯗꯨꯃꯥꯏꯅ ꯁꯨꯝꯂꯛꯎꯔꯣ
ꯅ ꯇꯝꯃꯉ
ꯆꯪꯃꯤꯅ‌ꯦ ꯇꫭꯛꯑꯒ‌ꯦ
ꯇꯨꯝꯃꯒꯦꯕꯥ
ꯎꯝ ꯁꯨꯝ ꯁꯨꯝꯕꯤꯌꯨ
ꯏꯁꯩ ꯑꯩ ꯁꯨꯝꯕ ꯍꯩꯇꯊ‌ꯦ
ꯅꯪ ꯍꯩ ꯍꯥꯏꯔꯕ ꯅꯠꯇꯔꫭ ꯍꯩ
ꯍꯥꯏꯍꯤꯇ ꯍꯥꯏꯍꯤꯇ ꯅꯪ ꯅꯪ ꯑ ꯅꯨꯄꯥꯅ ꯁꯨꯝꯕꯗꯤ ꯐꯠꯇꯦ ꯍꯥꯏ ꯅꯨꯄꯤꯅ ꯁꯨꯝꯕꯗꯤ ꯐꯩ ꯍꯥꯏ
ꯍꯥ ꯍꯥ ꯍꯥ ꯍꯥ ꯍꯥ ꯅꯪ ꯅꯪ ꯁꯨꯝꯕꯤꯌꯗꯅ ꯑꯗꯨꯗꯤ
ꯑ ꯑꯩ ꯇꯝꯅꯤꯡꯉꯦ ꯑꯩꯗꯣ ꯇꯝꯕꯤꯌꯨ ꯍꯥꯏꯕꯅ‌ꯦ
ꯇꯨꯝꯅꯕ ꯉꯜꯂꯤꯗꯍꯦ
ꯀꯗꯥꯏ ꯄꯨꯡ ꯙꯥꯔꫭ ꯍ‌ꯦꯜꯂ‌ꯦ
ꯍꯌꯦꯡ ꯍꯌꯦꯡ ꯀ꯭ꯂꯥꯁ ꯑꯦ ꯀ꯭ꯂꯥꯁ ꯍꯥꯏ ꯁ꯭ꯀꯨꯜ ꯆꯔꯤ ꯁꯀꯨꯜ ꯆꯀꯤꯔꯤ
ꯇꯃꯣꯇ ꯍ ꯆ ꯇ ꯄꯨꯡ ꯑꯦꯊꯇꯤꯗ
ꯑꯥꯏꯠ ꯊꯥꯔꯇꯤ
ꯑꯣ
ꯑꯩꯁꯨ ꯍꯌꯦꯡ ꯏꯝꯐꯥꯜ ꯀꯥꯔꯛꯀꯗꯧ ꯃꯥꯜꯂꯦ
ꯑꯩꯒꯤ
ꯎꯝ ꯋꯥꯔꯁꯤꯞ ꯂꯥꯛꯑꯣ ꯍꯥꯏꯕ ꯆꯥꯔꯖꯇ ꯆꯥꯔꯖ ꯀꯥꯕ
ꯑꯣ ꯐꯩ-ꯐꯩ
ꯅꯪꯁꯨ ꯌꯥꯎꯒꯦꯔꯣ
ꯌꯥꯎꯅꯤꯡꯁꯨ ꯄꯥꯏ ꯂꯩꯇꯦ
ꯑꯥ ꯎꯝ ꯅꯨꯃꯤꯠ ꯑꯃꯈꯛꯇꯪ ꯑꯣꯐ ꯂꯧꯕ ꯌꯥꯏꯅ
ꯌꯥꯗ ꯑꯩ ꯂꫭꯏꯁꯜꯂꯗꯅ ꯂꯧꯗꫭꯏꯅ
ꯎꯝ
ꯀꯩ ꯏꯟꯖꯥꯡ ꯆꯥꯔ ꯅꯪ
ꯑꯁ ꯑꯩ ꯆꯥꯛ ꯆꯥꯗ꯭ꯔꯤꯅ ꯆꯥꯛ ꯂꯥꯝꯕꯅ
ꯀꯩꯍꯅꯣ
ꯈꯪꯗꯦ ꯉꯁꯥꯏ ꯅꯨꯡꯊꯤꯟꯗꯣ ꯉꯁꯥꯏ ꯅꯨꯡꯊꯜꯁꯦ ꯑꯩ ꯌꯨꯝ ꯍꯦꯛ ꯍꯜꯂꯛꯄꯒ ꯆꯔꯥ ꯋꯥꯟꯈꯤꯕꯗꯣ ꯑꯗꯨ ꯍꯧꯖꯤꯛꯇꯤ ꯆꯥꯛ ꯂꯥꯝꯗ꯭ꯔꯦ ꯑꯗꯨ ꯍꯥꯟꯅ ꯅꯪ ꯈꯣꯟꯖꯦꯜ ꯇꯥꯔ ꯆꯥꯛꯄꯨ ꯂꯥꯝꯂꯛꯑꯦ
ꯖꯥꯔꯣ ꯖꯥꯔꯣ
ꯅꯪ ꯊꯤꯕꯤꯌꯣ ꯂꯥꯛꯑꯣ ꯑꯗꯨꯗꯤ
ꯍ ꯆꯥꯛꯁꯤꯦ ꯃꯌꯥꯝ ꯇꯜꯂꯦ
ꯏꯁ ꯀꯩꯒꯤ
ꯑꯩꯕꯨ ꯑꯊꯤꯕ ꯌꯥꯝꯄꯣꯛꯊꯟꯕ ꯀꯥꯏꯅ
ꯏꯁ ꯑꯗꯨꯒꯤꯔ ꯆꯥꯛꯊꯦꯡ ꯆꯥꯔꯤꯗꯨꯅ
ꯎꯝ
ꯎꯝ ꯃꯁꯛꯁꯨ ꯃꯁꯛꯁꯨ ꯑꯗꯨꯝ ꯐꯖꯩ ꯈꯣꯟꯖꯦꯜꯁꯨ ꯑꯗꯨꯝ ꯐꯖꯩ ꯍꯦꯔꯣ ꯂꯩꯇꯦ ꯍꯥꯏꯁ ꯁꯤꯕꯨ
ꯁꯤꯕꯨ ꯊꯥꯖꯕ ꯌꯥꯕ ꯋꯥꯔꯣ
ꯍ‌ꯦꯔꫭ ꯄꯝꯖꯗꯦ
ꯀꯩꯒꯤ
ꯄꯝꯗꯦ
ꯀꯔꯤꯒꯤꯅꯣꯕ
ꯀꯁ ꯇꯍꯅ ꯄꯥꯟꯗꯕ
ꯎꯝ ꯃꯅꯨꯡꯗ ꯀꯩꯅꯣꯝꯃꯗꯤ ꯂꯩꯔꯝꯅꯤꯁꯦ
ꯀꯩꯁꯨ ꯂꯩꯇꯦ ꯍꯥꯏ
ꯎꯝ
ꯆꯥꯛ ꯊꯤꯌ‌ꯦ
ꯍꯥꯥ
ꯁꯥꯛꯁꯨ ꯊꯤꯌ‌ꯦ ꯀꯥꯅꯅ ꯄꯥꯝꯕꯤꯗꫭꯏꯅꫭ
ꯏꯁ ꯅꯪꯉꯣꯟꯗ ꯀꯅꯅ ꯁꯛ ꯊꯤ ꯍꯥꯏꯒ‌ꯦ ꯖꯒꯣꯏꯁꯨ ꯁꯥꯕ ꯍꯩ
ꯖꯒꯣꯏ ꯁꯥꯕꯁꯨ ꯍꯩꯇꯦ ꯊꯥꯒꯠꯇꯦꯍꯦ ꯀꯩꯁꯨ ꯇꯧ ꯍꯩꯇꯦꯍꯦ
ꯑꯩ ꯑꯩ ꯅꯪꯅ ꯖꯒꯣꯏ ꯁꯥꯕ ꯌꯦꯡꯈ꯭ꯔꯦꯀꯣ
ꯐꯔꯦ ꯌꯦꯕ
ꯑꯦ ꯍꯏꯌꯥꯝꯕ ꯑꯃꯅꯥ ꯎꯠꯄꯤꯔꯛꯄ
ꯎꯝ
ꯐꯖꯕ꯭ꯔꯥ ꯍꯥꯏꯅ ꯌꯦꯡꯉꯣ ꯍꯥꯏꯅ ꯊꯧ ꯑ ꯍꯥ ꯇꯥ ꯑ ꯎꯠꯄꯤꯔꯛꯄ ꯐꯖꯩ ꯍꯥꯏꯅ ꯍꯥꯏꯕꯗꯤ
ꯍꯥꯏꯗꯤ ꯌꯥꯗ ꯆꯥꯛꯁꯨ ꯊꯤꯌ‌ꯦ ꯄꯦꯛꯁꯨ ꯄꯦꯛꯉꯦ ꯇ ꯇꯕꯗꯤ
ꯎꯝ ꯌꯥꯔꯦꯗ
ꯑꯁ‌ꯦꯡꯕꯅ‌ꯦ ꯍꯥꯏꯁ‌ꯦ
ꯁꯛ ꯊꯤꯗꯦ ꯀꯣ
ꯑꯩꯒꯤꯗꯤ ꯊꯤꯗꯦ ꯌꯥꯔꯦ
ꯏꯁ ꯅꯃꯤꯛꯇꯨ ꯌꯥꯅ ꯅꯤꯅ
ꯑꯩ ꯑꯩꯒꯤ ꯃꯤ ꯀꯔꯤ ꯇꯧꯕ
ꯅꯨꯃꯤꯛꯇꯃꯤꯛꯇ
ꯑꯗꯨꯗꯤ ꯅꯪꯅ ꯃꯤꯠ ꯇꯥꯡꯕꯁꯦ ꯅꯪꯅ ꯎꯍꯟꯕꯤꯔꯣꯗꯅ ꯑꯗꯨꯗꯤ
ꯎꯍꯟꯕꯤꯔꯒꯦ ꯎꯍꯟꯒꯦ ꯅꯪ ꯑꯩ ꯁꯛꯇꯣ ꯈꯪꯗꯦ ꯑꯁ ꯁꯤꯗꯤ ꯀꯩꯅꯣꯅꯦ ꯇꯧꯔꯤꯁꯤꯅ ꯀꯥꯏꯅ
ꯁꯤꯌꯥ ꯁꯤꯌꯥ ꯌꯥꯔꯦꯗ ꯑ ꯑꯩꯒꯤꯁꯨ ꯅꯣꯏꯗꯤ ꯏꯆꯤꯟ ꯏꯅꯥꯎ ꯌꯥꯝꯃꯦ ꯑꯩꯗꯤ ꯏꯊꯟꯗꯅꯦ ꯑꯁ ꯂꯩꯕ ꯋꯥꯏꯗ
ꯎꯝ ꯑꯩꯁꯨ ꯏꯆꯤꯜ ꯏꯅꯥꯎ ꯌꯥꯝ ꯍꯥꯏꯕ ꯋꯥꯅꯦ ꯏꯊꯟꯗꯔꯦꯅ ꯂꯩ
ꯑ ꯀ ꯗꯦꯕꯅ
ꯏꯩꯅ
ꯏꯁꯁ ꯅꯨꯄꯥꯒꯤ ꯄꯥꯡꯒꯜ ꯊꯣꯛꯄ ꯃꯥꯜꯂꯦꯀꯣ ꯅꯨꯄꯥ ꯅꯨꯄꯥꯒꯤ ꯄꯥꯡꯒꯜ ꯊꯣꯛꯄ ꯃꯥꯜꯂꯦꯕ
ꯅꯨꯄꯥꯒꯤ ꯄꯥꯡꯉꯥꯟ ꯊꯣꯛꯑꯦ ꯅꯪꯅꯦ ꯅꯨꯄꯤꯒꯤ ꯄꯥꯡꯉꯥꯟ ꯊꯣꯛꯣꯛꯒꯨꯝ ꯃꯥꯜꯂꯦ
ꯏꯁ ꯍꯧꯖꯤꯐꯥꯎꯗꯤ ꯍꯦꯟꯃꯟꯗ꯭ꯔꯣ ꯌꯦꯡꯅꯁꯤꯔꯣ ꯂꯥꯛꯎꯔꯣ
ꯎꯝ
ꯌꯦꯡꯅꯁꯤꯔꯣ ꯂꯥꯛꯎꯔꯣ ꯍꯜꯂꯣ